ꯀꯕꯤ
ꯅꯪꯁꯤꯅ ꯑꯗꯨ ꯑꯗꯨꯝ ꯍꯥꯏꯔ ꯂꯩꯔꯦ ꯀꯥꯔꯤꯒꯤꯅꯣ ꯈꯪꯗꯦ
ꯐꯖꯩ ꯅꯪꯒꯤ ꯕꯨꯠꯁꯇꯣ
ꯍꯦꯍꯦ ꯍꯥꯍꯥꯍꯥ
ꯀꯌꯥ ꯄꯤꯒꯦ
ꯑꯃꯈꯛꯇ ꯄꯤꯔꯛꯑꯦ ꯅꯃꯥ ꯑꯃ ꯑꯃꯃꯥꯝ
ꯅꯪ ꯐꯣꯇꯣꯔꯣ ꯍꯥꯄꯤꯁꯦ ꯅꯪꯒꯤ ꯗꯤꯄꯤꯗ
ꯑꯥ
ꯂꯔꯒ ꯍꯥꯟ ꯄꯃꯤꯒ ꯌꯥꯝ ꯐꯨꯔꯝꯗꯧ ꯃꯥꯜꯂꯦ
ꯗꯤꯄꯤꯗꯨꯔꯣ ꯗꯤꯄꯤꯗꯨꯔꯣ
ꯎꯝ
ꯎ ꯍꯤꯍꯤ ꯈ ꯇꯧꯕꯅꯦ ꯂꯒ ꯐꯜꯂꯒ
ꯁꯤꯠ ꯆꯍꯤ ꯃꯇꯥꯡꯁꯤꯗ ꯈꯨꯠꯀ ꯊꯥꯡꯒꯠꯄꯤꯒ ꯇꯧꯋꯦ ꯌꯣꯠ ꯇꯧꯒꯦ ꯇꯧꯕꯗꯁꯨ ꯂꯩꯍꯧꯗ꯭ꯔꯦ ꯁꯨꯍꯧꯗ꯭ꯔꯦ
ꯃꯤ ꯒ꯭ꯔꯨꯞ ꯒ꯭ꯔꯨꯞ ꯐꯣꯇꯣ ꯀꯥꯞꯄꯅꯦꯕ ꯈꯪꯉꯕ ꯇꯨꯃꯤꯟ ꯂꯦꯞꯄꯣ ꯍꯥꯏꯌꯦꯕ ꯃꯅꯥ ꯇꯥꯒꯦꯅ ꯏꯁꯄꯥꯏꯘ꯭ꯔꯃꯦꯟ ꯁꯥꯖꯤꯟꯕꯅꯦꯕ
ꯎꯝ
ꯑꯗꯨꯅ ꯍꯧꯖꯤꯛꯐꯥꯎ ꯇꯧꯔꯤ ꯑꯗꯨꯁꯇꯥꯜꯗꯣ ꯑꯗꯨ ꯐꯣꯇꯣ ꯑꯗꯨꯁꯇꯥꯜꯗꯣ ꯍꯥꯏꯕꯗꯤ ꯐꯣꯇꯣ ꯅꯝꯕꯗ ꯒꯣꯜꯒꯨꯝꯕ ꯆꯜꯂꯁꯨ
ꯎꯝ ꯎꯝ
ꯑꯗꯨꯒꯤ ꯑꯗꯨꯒꯤ ꯑꯩꯒꯤ ꯁꯤꯒꯅꯦꯆꯔ ꯑꯣꯜꯂꯦꯕ ꯑꯗꯨꯝ ꯇꯧꯔꯦ ꯍꯧꯖꯤꯛꯐꯥꯎ
ꯁꯤꯒꯅꯦꯆꯔ ꯄꯣꯁ
ꯁꯤꯒꯅꯦꯆꯔ ꯄꯣꯁ ꯍꯥꯏꯇꯥꯔꯦ ꯁꯝꯅ ꯍꯥꯏꯔꯕꯗ ꯑꯁ ꯑꯗꯨ ꯍꯥꯏꯔ ꯑꯩꯅ ꯗꯤꯄꯤ ꯈꯣꯡꯉꯦꯅ ꯗꯤꯄꯤ ꯈꯣꯡꯅꯗꯤ ꯌꯥꯗ꯭ꯔꯦ
ꯈꯪ ꯃꯆꯥꯒꯤ ꯍꯥꯞꯀꯦ ꯍꯥꯏꯔ
ꯄꯥꯈꯪ ꯃꯆꯥꯒꯤ ꯍꯥꯞꯀꯦ ꯇꯧꯕ ꯌꯥꯗ꯭ꯔꯦ ꯑꯩꯅ ꯁꯤ ꯍꯥꯞꯄ ꯍꯧꯔꯒꯀꯣ ꯑꯩꯒ ꯃꯦꯁꯦꯁꯀꯨꯝꯕ ꯊꯥꯅꯕ ꯃꯤꯈꯩꯁꯦ ꯑꯉꯥꯡꯒꯤ ꯉꯥꯛꯇ ꯑꯗꯨꯝ ꯊꯝꯅꯔꯛꯄ ꯍꯥꯏꯇꯥꯔꯦ ꯍꯟꯗꯛꯁꯦ
ꯎꯝ
ꯅꯣꯛꯅꯤꯡꯕꯗꯣ
ꯎꯝ
ꯑꯦ ꯑꯦ ꯀꯔꯤ ꯎꯝ ꯎꯝ
ꯑꯩ ꯀꯩ ꯍꯥꯏꯗꯣꯏꯅꯣ ꯅꯪꯅ ꯅꯣꯛꯅꯤꯡꯉꯦ ꯍꯥꯏꯕꯗꯨꯗ ꯑꯩꯁꯦ ꯎꯪ ꯍꯥꯏꯅꯤ ꯀꯩꯅꯣ ꯅꯇꯣꯟꯒꯗꯤ ꯋꯤꯡꯁ ꯀꯥ ꯇꯧꯋꯤꯀꯣ ꯂꯐꯁꯥꯏꯟ ꯁꯦꯕꯇ
ꯍꯤꯍꯤꯍꯤꯍꯤ ꯍꯣꯏ ꯀꯩꯅꯣ ꯇꯧꯕꯅꯦ ꯅꯥꯇꯣꯟꯅꯤ ꯈꯔ ꯑ ꯃꯌꯥꯏꯗ ꯈꯤꯇꯪ ꯀꯩꯅꯣ ꯇꯧꯕꯅꯦ ꯑꯗꯨ ꯑꯩꯉꯣꯟꯘ ꯑꯩꯉꯣꯟꯗ ꯑꯗꯨꯝ ꯂꯛꯅꯕ ꯃꯇꯥꯡ ꯌꯥꯎ ꯑꯩꯉꯣꯟꯗꯒ ꯔꯤꯊꯤꯛ ꯂꯣꯁꯟꯒ ꯀꯧꯔꯒ ꯑꯩ ꯇꯥꯅꯤꯡꯗꯕꯁꯤꯗꯤꯑꯩꯗꯤ
ꯏꯁ ꯏꯁ ꯏꯁ ꯍꯔꯥꯎ ꯀꯩꯅꯣ
ꯑꯩ ꯍꯥꯟꯅ ꯈꯪꯉꯝꯗꯕ ꯔꯤꯊꯤꯛ ꯔꯣꯁꯟꯁꯦ ꯀꯅꯥꯅꯣ ꯍꯥꯏꯕ
ꯎꯝ
ꯎ ꯍꯧꯖꯤꯛꯇꯕꯨꯗꯤ ꯔꯤꯇꯤꯛ ꯂꯣꯏꯁꯟ ꯀꯅꯥꯅꯣ ꯈꯪꯕꯩ ꯋꯥꯅꯤ
ꯅꯪ ꯉꯁꯤ ꯀꯩ ꯏꯟꯖꯥꯡ ꯆꯥꯔꯒꯦ
ꯑꯩ ꯉꯁꯤꯗꯤ ꯌꯦꯟ ꯆꯥꯏ ꯅꯪꯗꯤ
ꯑꯣꯛ ꯆꯥꯏꯌꯦ ꯀꯥꯡꯁꯣꯏꯁꯨ ꯆꯥꯏꯗ
ꯐꯖꯔꯦ
ꯀꯩꯗꯧꯔꯕ
ꯁꯧꯒ꯭ꯔꯤ ꯊꯣꯡꯕ ꯀꯣꯝꯕꯣ ꯄꯥꯛꯅꯝ ꯑꯗꯨꯒ ꯑ ꯀꯔꯤ ꯎꯝ ꯀꯁꯔꯤꯝ ꯑꯄꯤꯛꯄꯗꯣ ꯀꯔꯤꯑꯕ ꯃꯩꯇꯩꯂꯣꯟꯗ ꯃꯩꯇꯩꯂꯣꯟꯗ ꯈꯖꯤꯡ ꯈꯥꯖꯤꯡꯒ ꯀꯥꯡꯍꯧ ꯇꯧꯔ ꯑꯁ ꯊꯤ ꯍꯥꯎꯒꯔꯦ
ꯎꯝ
ꯅꯪ ꯊꯣꯡꯕ ꯍꯩꯕ꯭ꯔꯥ ꯆꯥꯛꯀ?
ꯑꯦ ꯐꯖꯗꯦꯍꯦ!
ꯎꯝ ꯍꯩꯇ꯭ꯔꯣ?
ꯍꯩꯍꯦ ꯀꯔꯤꯅꯣ? ꯏꯁ
ꯍꯩꯌꯦ
ꯎꯝ ꯈꯪꯗꯕ꯭ꯔꯥ ꯀꯥꯏꯅ ꯌꯥꯝ ꯎꯁꯤꯠꯇꯤꯌꯦ ꯑꯗꯨꯗꯤ
ꯄ꯭ꯔꯣꯔꯣ ꯄ꯭ꯔꯣ ꯃꯦꯛꯁꯂꯣ?
ꯅꯨꯄꯤ ꯌꯥꯎꯗꯦꯀꯣ ꯑꯩꯈꯣꯏ ꯏꯃꯨꯡ꯫
ꯑꯣ ꯑꯣ ꯑꯣ ꯅꯣꯏ ꯃꯤ ꯀꯌꯥ ꯂꯩꯒꯦ?
ꯃꯔꯤ
ꯅꯪꯅꯦ ꯅꯣꯏ ꯃꯥꯅꯦ ꯅꯣꯏ ꯄꯥꯅꯦ
ꯏꯅꯥꯎꯄꯥ ꯎꯝ ꯏꯅꯥꯎꯄꯥ
ꯎꯝ ꯅꯅꯥꯎꯄꯥꯅ ꯀ꯭ꯂꯥꯁ ꯀꯌꯥ ꯀꯥꯏꯕ
ꯀ꯭ꯂꯥꯁ ꯑꯩꯠ ꯃꯃꯥꯟꯅꯕꯁꯤꯡꯗꯤ ꯀ꯭ꯂꯥꯁ ꯇꯦꯟ ꯀꯥꯟꯅꯔꯦ
ꯑꯁ ꯑꯗꯨꯗꯤ ꯃꯥ ꯍꯧꯖꯤꯛ ꯌꯪ ꯌꯪ ꯌꯪ ꯂꯥꯎꯔꯤꯕ ꯃꯇꯝꯅꯤꯅꯦ
ꯎꯝ ꯈꯣꯏ ꯏꯅꯥꯎꯄꯥꯁꯨ ꯑꯉꯥꯡ ꯑꯣꯏꯔꯤꯉꯩꯗ ꯌꯥꯝ ꯊꯤꯅ ꯀꯟꯅ ꯅꯥꯈꯤꯕꯀꯣ ꯑꯗꯨ ꯗꯩ ꯁ꯭ꯀꯨꯜꯗꯣ ꯊꯦꯡꯅ ꯀꯥꯕ
ꯃꯥ ꯑꯣ ꯀ꯭ꯂꯥꯁ ꯑꯩꯠ ꯀꯥꯏ ꯍꯥꯏꯕ
ꯎꯝ
ꯈꯪ ꯀꯟꯅ ꯐꯒꯠꯂꯛꯏꯅꯦ ꯑꯗꯨꯗꯤ ꯉꯥꯡꯅꯕ ꯋꯥꯗ꯭ꯔꯣ? ꯅꯪꯅ ꯍꯥꯟꯅ ꯇ ꯅꯪꯅ ꯍꯥꯟꯅ ꯇꯧꯔꯝꯕ ꯃꯑꯣꯡ ꯃꯇꯧꯗꯣ ꯇꯧꯗ꯭ꯔꯣ?
ꯌꯥꯝ ꯈꯦꯠꯅꯩꯗꯥ ꯑꯩꯒꯗꯤ
ꯏꯁ ꯏꯁ ꯏꯁ! ꯀꯩꯅꯣ ꯍꯥꯏꯁꯦ ꯃꯥꯅ ꯒ꯭ꯌꯥꯟ ꯇꯥꯏꯔꯥ?
ꯒꯌꯥꯟ ꯍꯣꯏ ꯒꯌꯥꯟ ꯇꯥꯕꯗꯤ ꯇꯥꯏ
ꯎꯝ
ꯌꯥꯝ ꯅꯨꯡꯁꯤꯕ ꯋꯥꯔꯤꯅꯤꯗ ꯀꯣꯟꯅ ꯃꯇꯥꯡ ꯆꯥꯕꯗ ꯂꯤꯕꯤꯔꯒꯦ ꯍꯥꯏꯅ
ꯂꯤꯕꯤꯌꯣ ꯂꯤꯕꯤꯌꯣ ꯑꯩꯒꯤꯗꯤ ꯏꯄ꯭ꯋꯥ ꯅꯨꯄꯥ ꯑꯅꯤ ꯂꯩꯌꯦ꯫
ꯋꯥꯎ! ꯕꯦꯔꯥ ꯀꯔꯦꯍꯦ꯫
ꯀꯩꯗꯧꯔꯕ?
ꯏꯄꯥ ꯅꯨꯨꯄꯥ ꯑꯅꯤ ꯂꯩꯌꯦ ꯍꯥꯏꯕ
ꯎꯝ ꯑꯃꯗꯤ ꯍꯟꯗꯛ ꯀꯣꯂꯦꯖ ꯂꯣꯏꯗꯣꯏꯅꯦꯕ꯫
ꯎꯝ ꯎꯝ
ꯑꯁ! ꯀ꯭ꯂꯥꯁ ꯇꯨꯌꯦꯜꯞ ꯀꯥꯕꯗꯨꯗꯤ ꯂꯣꯏꯔꯦ ꯃꯥꯖꯨ꯫ ꯂꯝ ꯍꯦꯟ ꯂꯝ ꯍꯦꯟꯕ ꯃꯤꯟꯁ ꯃꯇꯝꯒꯤꯅꯦꯕꯀꯣ꯫
ꯑ
ꯍꯧꯖꯤꯛ ꯁꯪꯒ ꯀꯟꯅ ꯆꯥꯎꯔꯤ ꯃꯤ ꯇꯤꯟꯅꯅꯤꯡꯉꯥꯏ ꯌꯥꯝ ꯂꯩꯔꯤꯕ꯫
ꯎꯝ ꯎꯝ ꯑꯁ! ꯌꯥꯝ ꯇꯧꯔꯛꯄꯅꯤꯗ ꯑꯗꯨꯗꯣ ꯑꯗꯣ ꯀꯣꯟꯅ ꯊꯪꯗꯗꯤ ꯀꯥꯟꯅꯗꯦꯅ ꯑꯍꯨꯝ ꯃꯔꯤꯗꯩꯩ ꯍꯦꯟꯗ ꯍꯦꯟꯗꯦ
ꯍꯣꯏ ꯍꯣꯏ ꯍꯣꯏ ꯍꯥꯏꯗꯤ ꯐꯣꯟꯒꯖꯦ ꯑꯈꯣꯏꯅ ꯇꯧꯕꯖꯦ ꯈꯣꯏ ꯇꯣꯉꯥꯟ- ꯇꯣꯉꯥꯟ ꯂꯣꯏ ꯂꯩꯅꯩꯑꯦꯕ ꯌꯨꯝꯗ ꯏꯃꯥ ꯃꯊꯟꯇ ꯂꯩꯌꯦꯕꯀꯣ꯫ ꯑꯗꯨꯗꯣ ꯑꯩꯈꯣꯏꯅꯗꯤ ꯃꯥꯖꯦ ꯑꯗꯨꯝ ꯑꯉꯥꯡꯅꯦ ꯍꯥꯏꯅ ꯐꯣꯟꯁꯦ ꯑꯗꯨꯝ ꯇꯧꯗꯣꯏꯅꯦꯕ ꯁꯤ ꯇꯧꯔꯕ ꯈꯣꯠꯂꯕ ꯍꯪꯕꯒꯤ꯫ ꯃꯥꯅꯗꯤ ꯃꯥꯒꯤ ꯃꯤꯁꯦ ꯁꯪꯒꯁꯦ ꯌꯥꯝ ꯆꯥꯎꯕꯅꯤꯅ ꯃꯥ ꯇꯨꯝꯕ ꯀꯥꯏꯅꯤ ꯑꯌꯨꯛ ꯐꯣꯟ ꯇꯧꯔꯗꯤ ꯇꯧꯁꯨ ꯇꯧꯔꯛꯄ ꯖꯥꯠꯅꯤꯅꯦ ꯃꯃꯥꯟꯅꯕꯁꯤꯡꯁꯦꯀꯣ
ꯑ
ꯅꯨꯄꯥ ꯍꯥꯏꯔꯦ ꯅꯨꯄꯥ ꯃꯆꯥ ꯍꯥꯏꯔꯦꯗꯅ ꯑꯗꯣ ꯃꯥꯅꯗꯤ ꯁꯥꯏꯂꯦꯟ ꯊꯝꯖꯤꯜꯂꯒ ꯇꯨꯝꯗꯣꯏꯅꯦꯕ ꯑꯩꯈꯣꯏ ꯐꯣꯟꯒꯁꯦ ꯂꯥꯛꯑꯝꯅꯤ ꯈꯣꯠꯂꯝꯅꯤ ꯃꯆꯦꯅ ꯋꯥꯔꯝꯅꯤ ꯃꯃꯥꯅ ꯋꯥꯔꯝꯅꯤ ꯃꯌꯥꯝꯕꯅ ꯋꯥꯔꯝꯅꯤꯒꯁꯦ ꯀꯦꯝ ꯈꯟꯗꯒꯩ
ꯑ
ꯈꯪꯗꯦꯗ
ꯑꯗꯨꯕꯨꯗꯤ ꯀꯩ ꯌꯪ ꯑꯣꯏꯔꯤꯕꯩꯅꯤꯗꯅ ꯀꯣꯟꯅ ꯊꯪꯗ ꯈꯪꯉꯛꯀꯅꯤ ꯀꯣꯟꯅ ꯊꯪꯗ ꯈꯪꯈ꯭ꯔꯦ ꯐꯣꯟ ꯁꯥꯏꯂꯦꯟ ꯊꯝꯕꯁꯦ ꯀꯌꯥꯃꯨꯛ ꯐꯠꯇꯕ꯭ꯔꯥ ꯍꯥꯏꯅ
ꯎꯝ
ꯑꯩ ꯐꯨꯏꯀꯣ ꯑꯩꯗꯤ ꯍꯩꯅꯗꯦꯕ ꯌꯥꯝꯅꯀꯣ ꯇꯨꯝꯕꯗ ꯐꯣꯟ ꯁꯥꯏꯂꯦꯟ ꯊꯝꯃ ꯊꯝꯃ ꯇꯨꯝꯕꯗꯣ꯫
ꯍꯣꯏ ꯚꯥꯏꯕ꯭ꯔꯦꯁꯟ ꯑꯗꯨꯝ ꯊꯝꯕꯨꯗꯤ ꯊꯝꯃꯦ ꯂꯥꯎꯠꯇꯃꯛꯇꯤ ꯊꯝꯗ꯭ꯔꯦ ꯏꯊꯟꯗ
ꯀꯩꯅꯣꯝ ꯍꯥꯏꯅꯤꯡꯕ ꯍꯥꯏꯅꯤꯡꯉꯛꯄ ꯅꯪꯕꯨ ꯆꯤꯞ ꯃꯤꯅꯤꯁꯇꯔꯣ ꯅꯪꯕꯨ ꯑꯥꯏ ꯑꯦ ꯑꯦꯁꯔꯣ ꯍꯦꯛꯇ ꯍꯥꯏꯅꯤꯡꯉꯛꯑꯦꯕ ꯍꯥꯏꯕꯗꯤ ꯑꯊꯨꯕ ꯀꯥꯏ ꯍꯥꯏꯕ ꯂꯩꯗꯅꯀꯣ
ꯃꯥꯅꯦ ꯃꯥꯅꯦ
ꯑꯊꯨ ꯀꯥꯏ ꯁꯤ ꯑꯈꯣꯏ ꯄꯨꯟꯁꯤꯁ ꯇꯝꯕ ꯉꯝꯗꯦꯗꯅ ꯑꯝꯇ ꯀꯣ
ꯍꯣꯏ ꯍꯣꯏ ꯍꯣꯏ
ꯃꯤ ꯑꯃꯒꯤ ꯄꯨꯟꯁꯤꯁꯤ ꯇꯝꯕ ꯉꯝꯕꯄꯣꯠ ꯅꯠꯇꯦ ꯀꯅꯥ ꯈꯪ ꯁꯝꯅ ꯍꯥꯏꯔꯕꯗ ꯑꯩ ꯑꯩꯁꯦ ꯁꯥꯏꯂꯦꯟ ꯊꯝꯃꯒ ꯇꯨꯝꯈ꯭ꯔꯦ ꯈꯜꯂꯣ ꯃꯈꯥꯗꯅ ꯑꯩꯈꯣꯏ ꯏꯅꯥꯎꯄꯥꯗ ꯌꯥꯝ ꯊꯤ ꯀꯟꯅ ꯅꯥꯔꯦ ꯍꯣꯁꯄꯤꯇꯥꯜ ꯄꯨꯗꯕ ꯌꯥꯗ꯭ꯔꯦꯅ ꯑꯩꯈꯣꯏ ꯏꯃꯥꯅ ꯀꯣꯜ ꯇꯧꯔꯛꯑꯦ ꯈꯜꯂꯣ ꯀꯣ ꯑꯩ ꯐꯣꯟ ꯁꯥꯏꯂꯦꯟ ꯊꯝꯃ ꯇꯨꯝ ꯇꯨꯝꯃ ꯂꯩꯕ ꯑꯗꯨꯗꯤ ꯐꯔꯛ ꯇꯥꯗ꯭ꯔ ꯍꯥꯏꯕꯀꯣ
ꯍꯣꯏ ꯈꯪꯗꯦꯗ ꯃꯣꯏꯅ ꯀꯦꯟ ꯊꯣꯠ ꯌꯥꯎꯗ꯭ꯔꯤꯅꯦꯕ ꯑꯗꯨꯗꯣ ꯍꯥꯏꯗꯤ ꯑꯩꯈꯣꯏꯅꯗꯤ ꯌꯥꯝ ꯇꯧꯍꯟꯅꯤꯡꯗꯕ ꯍꯥꯏꯇꯥꯔꯦꯅꯦ
ꯑꯦ ꯑꯩꯁꯨ ꯍꯥꯟꯅ ꯑꯗꯨꯃꯥꯏꯅ ꯇꯧꯔꯛꯑꯦꯕꯀꯣ ꯀꯃꯥꯏꯅ ꯇꯧꯔꯀꯦ ꯍꯥꯏꯔ ꯒꯦꯝ ꯐꯣꯟꯁꯦ ꯒꯦꯝ ꯇꯣꯝ ꯁꯅꯔ ꯂꯩꯕ
ꯎꯝ
ꯒꯦꯝ ꯁꯥꯅ ꯂꯩꯕꯁꯤꯗ ꯀꯣꯔꯣꯅꯥ ꯃꯇꯝꯗꯅꯦꯕꯀꯣ
ꯎꯝ ꯎꯝ ꯎꯝ
ꯀꯣꯔꯣꯅꯥ ꯃꯇꯝꯅꯦ ꯃꯤꯗꯤ ꯏꯃꯥꯔꯖꯦꯟꯁꯤꯒꯤ ꯍꯤꯗꯥꯛ ꯂꯩꯕ ꯆꯠꯂꯣꯅ ꯍꯥꯏꯔꯤꯅꯦꯕ ꯑꯩꯅ ꯀꯣꯜ ꯁꯦꯇꯧ ꯀꯥ ꯀꯥ ꯑꯗꯨꯝ ꯒꯦꯝ ꯁꯥꯟꯅꯔ ꯂꯩꯕ ꯀꯣꯟꯅ ꯊꯪꯗꯗꯤ ꯀꯦꯜꯁꯦ ꯀꯛꯃꯜꯂꯛꯄꯩ ꯑꯥ ꯑꯩꯈꯣꯏ ꯑꯕꯣꯛꯈꯣꯏ ꯑꯩꯈꯣꯏ ꯑꯩꯈꯣꯏ ꯃꯃꯥ ꯃꯃꯥꯈꯣꯏꯒꯤ ꯃꯄꯥꯝꯁꯦ ꯑꯩꯈꯣꯏ ꯂꯩꯀꯥꯏ ꯃꯥꯟꯅꯩꯕꯀꯣ ꯑꯩꯈꯣꯏ ꯃꯃꯥ ꯕꯕꯥꯁꯦ ꯂꯩꯀꯥꯏ ꯃꯥꯟꯅꯕ ꯑꯗꯨꯒꯤ ꯑꯩꯈꯣꯏ ꯑꯩꯈꯣꯏ ꯃꯥꯝꯃꯗꯣ ꯆꯦꯜꯂꯛꯑꯦ ꯆꯦꯜꯂꯒ ꯀꯩꯅꯣ ꯐꯣꯟꯕꯣ ꯍꯧꯖꯤꯛꯐꯥꯎ ꯄꯥꯏꯗ꯭ꯔꯤꯗꯨꯕꯣ ꯈꯣꯠꯇꯨꯕꯣ ꯍꯤꯗꯥꯛ ꯂꯩꯕ ꯆꯠꯂꯣ ꯈꯔ ꯊꯨꯅ ꯀꯩꯅꯣ ꯇꯧꯔꯒ ꯗꯥꯏꯕꯤꯇꯤꯁꯀꯤ ꯍꯤꯗꯥꯛ ꯂꯩꯕ ꯆꯠꯇꯣꯏꯅꯦꯕ
ꯎꯝ
ꯑꯩꯈꯣꯏ ꯑꯕꯨꯛꯇꯣ ꯍꯥꯏꯐꯨꯒꯨꯝꯕ ꯆꯠꯂꯛꯄꯩꯀꯣ ꯃꯤꯊꯥꯏꯒꯨꯝꯕ ꯆꯥꯍꯟꯕ ꯈꯣꯠꯍꯟꯕꯗꯣ ꯌꯥ ꯇ꯭ꯔꯒꯀꯣ ꯑꯗꯨꯒꯤ
ꯍ ꯍ
ꯑꯗꯨꯃꯥꯏꯅ ꯇꯧꯕꯗ ꯑꯁ ꯒꯦꯝꯒ ꯑꯝꯇ ꯀꯩꯅꯣꯗꯨꯒ ꯇꯧꯗ꯭ꯔꯦ ꯄꯣꯂꯥꯁꯨ ꯄ꯭ꯔꯥꯏꯌꯣꯔꯤꯇꯤ ꯐꯣꯟꯗ ꯑꯣꯏꯅ ꯄ꯭ꯔꯥꯏꯌꯣꯔꯤꯇꯤ ꯄꯤꯔꯤꯗꯨꯗꯤ
ꯑꯗꯨꯅꯦ ꯑꯁ ꯈꯪꯗꯦꯗ ꯑꯗꯣ ꯃꯣꯏꯁꯦ ꯍꯧꯖꯤꯛ ꯑꯃꯨꯛꯇꯪ ꯍꯥꯏꯔꯁꯨ ꯍꯥꯏꯗꯤ ꯍꯟꯗꯛ ꯁꯣꯏꯈ꯭ꯔꯦ ꯃꯊꯪꯗꯩꯗꯤ ꯑꯩꯗꯣ ꯁꯨꯃꯥꯏꯅ ꯇꯧꯔꯒꯦ ꯈꯣꯠꯂꯒꯦ ꯍꯥꯏꯕ ꯋꯥꯈꯜꯁꯦ
ꯅꯠꯇꯦ ꯀꯩꯅꯣ ꯃꯣꯏ ꯃꯁꯥ ꯃꯇꯣꯝꯇꯅ ꯈꯪꯉꯛꯄ ꯃꯇꯥꯡ ꯑꯃ ꯂꯥꯛꯈꯤꯅꯦꯕ ꯍꯪꯕ꯭ꯔꯥ ꯃꯉꯣꯟꯗ ꯃꯉꯣꯟꯗ ꯀꯩꯅꯣꯝ ꯊꯣꯛꯇ꯭ꯔꯤ ꯐꯥꯎꯕ ꯑꯗꯨꯝ ꯃꯔꯥꯏꯅ ꯑꯗꯨꯝ ꯈꯪꯖꯔꯛꯀꯅꯤꯕ
ꯎꯝ ꯈꯪꯗꯦꯗꯥ ꯑꯗꯣ ꯑꯉꯥꯡꯒꯩꯅꯗꯤ ꯈꯪꯕ ꯅꯠꯇꯦꯗ ꯇꯨꯔꯦꯜꯒꯤ ꯏꯁꯤꯡꯁꯦ ꯍꯟꯒꯠꯅ ꯆꯦꯟꯗꯦ ꯍꯥꯏꯕꯁꯦ꯫ ꯈꯣꯏꯅꯗꯤ ꯃꯣꯏꯒꯤꯗꯃꯛꯇ ꯋꯥꯔꯤꯕ꯫ ꯀꯃꯥꯏ ꯇꯧꯗꯣꯏꯅꯣꯅ ꯈꯪꯗꯦꯀꯣ ꯈꯪꯗꯦꯀꯣ ꯑꯍꯟ ꯑꯣꯏꯕꯁꯦ
ꯍꯣꯏ ꯑꯍꯟ ꯑꯣꯏꯕꯁꯦ ꯌꯥꯗꯕꯅꯤ ꯌꯥꯗꯕꯅꯦ ꯌꯨꯝꯒꯤ ꯑꯣꯏꯕꯁꯤ ꯌꯥꯗꯕꯅꯤ ꯅꯪꯅ ꯂꯦꯁꯟ ꯅꯪꯅ ꯄꯔꯥ ꯑꯣꯏꯍꯟꯗꯣꯏꯅꯤ ꯍꯥꯏꯗꯣ ꯅꯪ ꯂꯦꯁꯟ ꯍꯥꯢꯗꯣ ꯍꯥꯏꯔꯕꯗ ꯃꯤꯡꯖꯦꯟ ꯅꯪꯁꯤ ꯃꯤꯡꯖꯦꯟꯒꯨꯝꯕꯅꯦ ꯍꯥꯏꯗꯣ ꯑꯍꯟꯗꯤ ꯃꯤꯡꯖꯦꯟ ꯍꯥꯏꯗꯣ
ꯑꯗꯨꯗꯨꯒꯤ ꯑꯩ ꯉꯥꯛꯇꯪ ꯂꯩꯔꯒ ꯃꯥꯏ ꯃꯅꯥꯛꯇ ꯑꯃꯨꯛ ꯆꯠꯇꯣꯏꯅꯦ ꯍꯣꯔꯦꯟ ꯄꯣꯠ ꯆꯩꯩ ꯄꯤꯕ ꯎꯝ ꯔꯦꯟꯇ ꯂꯩꯌꯦ
ꯑꯣ ꯑꯣ ꯀꯣꯂꯦꯖ ꯀꯥꯏ ꯏꯂꯚꯦꯟ ꯑꯣ ꯏꯂꯚꯦꯟ ꯇ꯭ꯋꯦꯞ ꯀꯥꯔꯒ ꯇꯨꯔꯦꯟꯗ ꯂꯩꯔꯤꯕ
ꯑꯥ
ꯑꯁ ꯅꯣꯏꯁꯦ ꯇꯣꯉꯥꯟ ꯇꯣꯉꯥꯟ ꯂꯣꯏ ꯂꯩꯅꯔꯤꯅꯦ
ꯂꯩꯅꯩꯅꯦ ꯑꯩ ꯏꯄ꯭ꯋꯥ ꯅꯨꯄꯥ ꯌꯥꯏꯃꯅ ꯀꯩꯅꯣꯗ ꯂꯩꯌꯦꯕꯀꯣ ꯅꯣꯏꯒ ꯅꯛꯅꯔꯦ ꯁꯉꯥꯛꯄꯝꯗ ꯂꯩꯌꯦ ꯃꯥ
ꯑꯥ ꯑꯥ
ꯑꯩ ꯑꯗꯨꯝ ꯂꯥꯛꯑꯦ ꯑꯗꯣꯝꯗ ꯎꯝ ꯀꯥꯗꯦ꯫ ꯀꯣꯅꯨꯡ ꯃꯃꯥꯡꯗ
ꯑꯣ ꯑꯦꯝ ꯕꯤ ꯑꯦ
ꯎꯝ
ꯃꯥꯗꯤ ꯀꯣꯂꯦꯖ ꯈꯛꯇꯪ ꯆꯟꯖꯟꯕꯅꯤꯗ ꯑꯗꯨꯝ ꯑꯦꯛꯖꯥꯝ ꯈꯛꯇꯪ ꯊꯥꯕꯗꯣ
ꯎꯝ ꯑꯃ ꯑꯗꯨꯗꯤ
ꯃꯥ ꯊꯕꯛ ꯆꯠꯄ ꯊꯕꯛ ꯀꯩꯅꯣ ꯇꯧꯋꯦ ꯏꯁꯇꯔꯟ ꯃꯣꯇꯣꯔꯗ ꯂꯩꯌꯦꯕꯀꯣ꯫
ꯑꯣ
ꯑꯗꯨꯗꯨ ꯒꯤ
ꯏꯁꯇꯔꯟ ꯃꯣꯇꯣꯔ ꯏꯁꯇꯔꯟ ꯃꯣꯇꯣꯔ ꯍꯥꯏꯗꯤ ꯑ ꯁꯉꯥꯛꯐꯝꯒꯤꯗꯣ ꯑꯣ
ꯑꯩꯈꯣꯏ ꯑꯗꯨꯝ ꯏꯆꯤꯜ ꯏꯅꯥꯎ ꯆꯤꯡꯒ ꯑꯗꯨꯝ ꯀꯥꯏꯗ ꯃꯥꯔꯖꯤꯡꯗ ꯑꯗꯨꯝ ꯆꯠꯂ ꯀꯥꯏ ꯑꯩꯈꯣꯏ꯫
ꯅꯪ ꯒꯥꯔꯤ ꯃꯆꯥ ꯊꯧꯕ ꯍꯩꯔꯝꯅꯤ ꯑꯗꯨꯏꯗꯤ꯫
ꯑ ꯑꯩꯅ ꯒꯥꯔꯤꯗꯅꯦ ꯑꯩꯒꯤ ꯏꯄꯥ ꯅꯨꯄꯥ ꯑꯇꯣꯝꯕꯁꯦ
ꯑ
ꯌꯦꯠꯂꯅꯤꯗꯅ
ꯑꯥ
ꯑꯗꯒꯤ ꯁꯪꯉꯥꯛꯄꯝꯗꯒꯤ ꯑꯃꯗꯨꯅ ꯋꯥꯛꯀꯤꯡ ꯆꯦꯜꯂꯝꯃꯒꯅ ꯆꯦꯜꯂꯝꯃꯦ ꯆꯤꯡꯕꯨ
ꯆꯦꯟꯗ꯭ꯔꯒꯅ ꯑꯩꯈꯣꯏ ꯑꯍꯨꯝ ꯑꯗꯨꯝ ꯅꯝꯖꯜꯂ ꯊꯧꯔ ꯆꯠꯇꯣꯏꯕ ꯑꯗꯨꯒ ꯑꯗꯨꯝ ꯀꯥꯗꯣꯏꯕ꯫
ꯅꯩꯕꯩ ꯃꯑꯣꯡꯅꯤꯅꯦ ꯑꯗꯨꯗꯤ
ꯎꯝ
ꯈꯪꯗꯦꯗ ꯑꯩꯈꯣꯏ ꯏꯆꯤꯜ ꯏꯅꯥꯎꯒ ꯂꯩꯃꯤꯅ ꯀꯔꯝ ꯀꯥꯟꯗ ꯍꯥꯏꯗꯤ ꯄꯨꯟꯅ ꯂꯩꯃꯤꯟꯅꯕ ꯐꯪꯉꯛꯇꯣꯏꯅꯣ ꯀꯥꯏ ꯈꯟꯕꯗꯣ ꯑꯗꯨꯃꯥꯏꯅ ꯈꯜꯂꯤ
ꯑꯁ ꯑꯗꯨꯗꯤ ꯃꯃꯥꯗꯤ ꯀꯅꯥꯒ ꯂꯩ ꯃꯊꯟꯗ ꯂꯩꯔꯅꯤ꯫
ꯍꯣꯏ ꯑꯈꯣꯏꯄꯥ ꯂꯩꯈꯤꯗ꯭ꯔꯦꯕꯀꯣ ꯀꯨꯏꯔꯦꯕ꯫ ꯑꯗꯣ ꯑꯩꯈꯣꯏ ꯃꯥ ꯃꯊꯟꯇ ꯂꯩ꯫ ꯅꯨꯡꯉꯥꯏꯇꯦ ꯃꯥꯁꯨ ꯃꯊꯟꯇ ꯂꯥꯛꯑꯦ ꯑꯗ ꯎꯄꯥꯏ ꯂꯩꯇꯦ꯫ ꯈꯔ ꯈꯔ ꯈꯪꯅꯕ ꯇꯥꯔꯦ ꯅꯨꯡꯉꯥꯏꯇꯕꯁꯦ
ꯎꯝ
ꯅꯠꯇ꯭ꯔꯗꯤ ꯌꯨꯝꯗꯗꯤ ꯂꯩꯗꯤ ꯂꯩꯅꯤꯡꯉꯦꯕꯀꯣ ꯑꯗꯨꯏꯁꯨ ꯈꯪꯗꯦ ꯂꯩꯁꯨ ꯂꯩꯅꯤꯡꯗꯦ ꯂꯩꯁꯨ ꯂꯩꯅꯤꯡꯉꯤ ꯂꯩꯁꯨ ꯂꯩꯅꯤꯡꯗꯦ
ꯍꯦ ꯍꯦ ꯍꯦ ꯑꯥ ꯑꯗꯣ ꯆꯍꯤꯁꯨ ꯈꯔ ꯀꯨꯏꯔꯛꯑꯗꯤ ꯌꯥꯔꯔꯣꯏ ꯌꯨꯝ ꯄꯥꯟꯖꯤꯟꯅꯕ ꯇꯧꯔꯣ ꯆꯍꯤ ꯑꯃ ꯑꯃꯅꯤ ꯂꯩꯔꯗꯤ ꯌꯥꯔꯦꯀꯣ ꯆꯦ ꯌꯔꯦꯀꯣ
ꯎꯄꯥꯏ ꯂꯩꯇꯦ ꯍꯥꯏꯕ ꯌꯥ